ꯇꯕꯣ
ꯇꯕ
ꯇꯥꯏ ꯀꯩꯗꯕꯦ ꯅꯧ
ꯑꯩ ꯉꯁꯤꯁꯦ ꯑꯩꯈꯣꯏ ꯌꯥꯝ ꯕꯤꯌꯨꯖꯤ ꯑꯣꯏꯌꯦꯦ ꯑꯩꯈꯣꯏ ꯌꯨꯝꯗꯣ ꯀ ꯆꯥꯟꯗ ꯑꯣꯔꯥꯡ ꯊꯥꯕꯤꯕꯒꯤꯀꯣ ꯑꯩ ꯌꯥꯝ ꯋꯥꯏꯅꯦ ꯉꯁꯤꯗꯤ ꯍꯦꯛ ꯌꯨꯝꯗ ꯂꯥꯏꯔꯒꯥꯁ
ꯍꯦꯛ ꯄꯣꯊꯥꯕ ꯅꯨꯃꯤꯠꯇ ꯑꯃꯨꯛꯀ ꯊꯕꯛ ꯂꯣꯏꯅ ꯇꯧ ꯃꯥꯜꯂꯦ ꯅꯪꯁ ꯁꯦꯁ ꯊꯕ ꯌꯥꯝ ꯐꯩꯀꯣ
ꯎꯄꯥꯏ ꯂꯥꯏꯇꯔꯤ ꯑꯗꯨꯃꯥꯏꯅ ꯇꯧꯗ꯭ꯔꯗꯤ
ꯉꯁꯤ ꯔꯪꯈꯥꯞꯒꯤ ꯀꯔꯤ ꯍꯦꯟꯖꯥꯡꯅꯤ ꯆꯥꯔꯦ ꯑꯍꯥꯎꯕꯗꯤ ꯆꯥꯔꯝꯅꯤ
ꯃꯁꯤꯖꯤꯁꯦ ꯑꯣꯞꯁꯅꯤ
ꯑꯣ
ꯃꯅꯨꯡꯒꯤ ꯃꯅꯨꯡꯒꯤꯗ ꯀꯦꯖꯤ ꯑꯃ ꯑꯗꯨꯒ ꯔꯤ ꯍꯥꯏꯁꯤꯔꯥ ꯃꯄꯥꯡ ꯃꯄꯥꯡ ꯍꯥꯏꯁꯤꯔꯥ ꯍꯥꯏꯕꯗꯨ ꯑꯥ ꯑꯗꯣ ꯀꯦꯖꯤ ꯑꯃ ꯑꯅꯤ ꯂꯧꯔꯒ ꯑꯩꯗꯤ ꯄꯩꯁꯥꯗꯤ ꯌꯥꯝ ꯆꯥꯅꯤꯡꯀꯣ ꯑꯩꯈꯣꯏꯁꯦ ꯏꯄꯥ ꯑꯩꯁꯦ ꯌꯥꯝ ꯍꯥꯎꯋꯦ ꯍꯥꯏꯅꯤ ꯆꯥꯛꯁꯨ ꯆꯥꯗ꯭ꯔꯤꯌꯦ ꯑꯁ ꯍꯧꯖꯤꯛ ꯐꯥꯎ ꯊꯕꯛ ꯂꯧ ꯂꯣꯏꯗ꯭ꯔꯤꯕ ꯑꯗꯨꯒꯤ
ꯊꯋꯥꯏ ꯌꯥꯝ ꯀꯜꯂꯦꯍꯦ ꯅꯣꯏꯗꯤ ꯑꯁ
ꯍꯌꯦ ꯑꯩꯈꯣꯏꯁꯦꯁꯨ ꯌꯥꯝ ꯉꯧꯋꯦ ꯍꯥꯏꯅ ꯌꯨꯝꯗ ꯂꯩꯔꯒ ꯂꯧ ꯆꯠꯄꯅ ꯐꯥꯏ ꯍꯥꯏꯅꯤ ꯉꯁꯤꯗꯤ ꯊꯕꯛ ꯉꯁꯤ ꯊꯕꯛꯗꯤꯀꯣ ꯂꯣꯏꯅꯃꯛꯒꯤ ꯆꯪꯗ ꯉꯁꯤꯗꯤ ꯇꯧꯕꯗꯣ ꯑꯩ ꯌꯥꯝ ꯋꯥꯏ ꯄꯦ ꯑꯗꯨ ꯑꯗꯥꯗ ꯃꯄꯥꯟꯗ ꯍꯣꯡꯉꯔꯣꯏ ꯀ ꯀꯔꯤ ꯀꯔꯤꯗ ꯇꯧꯕꯗꯣ
ꯊꯕꯛ ꯌꯥꯝ ꯐꯩꯔ ꯂꯩꯕ ꯂꯧ ꯑꯃꯨꯛꯀ ꯆꯠꯂꯦ ꯑꯃꯨꯛꯀ ꯑꯁ ꯏꯉꯨꯡꯒꯤ ꯀꯔꯤ ꯀꯔꯤ ꯑꯃ ꯀꯥꯎ ꯍꯣꯠꯅꯔꯦ ꯑꯁ ꯋꯥꯔꯝꯅꯍꯦ
ꯎ ꯎ ꯎ ꯏꯔꯥ ꯐꯣꯠꯅꯤꯡꯉꯥꯏꯗ ꯆꯠꯀꯅꯤꯅꯦ ꯈꯣꯏꯁꯤꯅꯦ ꯑꯁ ꯊꯕꯛꯌꯥ ꯊꯕꯛꯅ
ꯂꯩꯁꯥꯕꯤꯁꯤꯡꯗꯤ ꯇꯁ ꯂꯩꯁꯥꯕꯤꯈꯣꯏꯗꯤ ꯆꯥꯛ ꯊꯣꯡꯕ ꯍꯩ ꯍꯩ ꯍꯥꯏꯔꯗꯤ ꯑꯗꯨꯝ ꯁꯤꯗ꯭ꯔꯤ ꯐꯥꯎꯕ ꯑꯍꯟ ꯑꯣꯏꯗ꯭ꯔꯤꯉꯩ ꯐꯥꯎꯕ ꯑꯗꯨꯝ ꯆꯥꯒ ꯏꯟꯁꯥꯡꯗ
ꯑꯗꯣ ꯅꯪ ꯍꯌꯦꯡ ꯏꯗꯤꯒꯗꯥꯏ ꯆꯠꯀꯅꯤ ꯂꯥꯛ ꯆꯠꯀꯗ꯭ꯔꯥ ꯅꯪꯁꯨ
ꯂꯧ ꯆꯠꯀꯅꯤ ꯍꯌꯦꯡ ꯑꯩ ꯏꯃꯥꯟꯕꯤ ꯑꯅꯣꯏꯕꯤꯒꯤꯗꯣ ꯃꯣꯏꯒꯤ ꯃꯣꯏ ꯏꯃꯥꯟꯕꯤ ꯈꯣꯏꯒꯤ ꯂꯧꯗꯣ ꯍꯌꯦꯡ ꯂꯤꯡꯅꯤꯡꯉꯥꯏꯅꯦ ꯂꯣꯏꯅ ꯂꯣꯏꯅꯤꯡꯉ ꯑꯗꯨ ꯑꯣꯏꯕꯒꯤ ꯑꯁ ꯉꯟꯅ ꯆꯠꯇ꯭ꯔꯗꯤ ꯌꯥꯔꯣꯏ ꯍꯌꯦꯡꯗꯤ ꯉꯟꯅ ꯇꯥꯛꯍꯒ
ꯎ ꯉꯥꯏ ꯑꯅꯦ ꯅꯣꯏ ꯑꯩꯈꯣꯏ ꯃꯔꯨꯞꯒꯤ ꯑꯗꯨꯝ ꯂꯥꯎ ꯆꯠꯄꯁꯤꯕꯣ ꯅꯨꯡꯉꯥꯏꯕꯅꯦ ꯌꯨꯝꯗ ꯂꯩꯥꯏ
ꯌꯨꯝꯗ ꯂꯩꯕꯁꯦ ꯑꯗꯨꯝ ꯂꯩꯃꯟꯕꯒꯤꯔ ꯇꯜꯂꯛꯑꯦ ꯑꯃꯨꯛꯀ ꯑꯗꯨꯝ ꯂꯧꯣꯛ ꯃꯔꯥꯛ ꯃꯔꯥꯛꯛꯇ ꯆꯞ
ꯑꯗꯨꯅꯦ ꯑꯗꯨꯅꯦ ꯂꯧꯧꯗꯗꯤ ꯆꯥꯛꯁꯨ ꯌꯥꯝ ꯆꯥꯏꯀꯣ ꯑꯗꯨꯕꯨ ꯂꯗ ꯆꯠꯄꯗꯤ ꯅꯨꯡꯉꯥꯏ ꯋꯥꯔꯁꯨꯀꯣ
ꯏꯃꯥꯟꯅꯕꯤ ꯑꯩꯈꯣꯏꯒ ꯆꯠꯃꯤꯟꯅꯔꯗꯤ ꯑꯗꯨꯝ ꯋꯥꯔꯤ ꯋꯥꯇꯥꯏꯁꯨ ꯑꯁ ꯊꯝꯃꯣꯏ ꯃꯅꯨꯡꯒꯤ ꯋꯥꯔꯤ ꯁꯨ ꯑꯩꯈꯣꯏꯒꯤ ꯅꯨꯡꯉꯥꯏꯇꯕ ꯋꯥꯔꯤꯁꯦ ꯑꯗꯨꯝ ꯂꯣꯏꯅꯗꯤ ꯊꯣꯛꯄꯤ ꯀꯦ ꯍꯥꯏꯁꯨ ꯑꯗꯨꯝ ꯅꯨꯡꯉꯥꯏꯔꯦ
ꯍꯣꯏ ꯅꯨꯄꯤꯁꯤꯡꯗꯤ ꯋꯥ ꯍꯥꯏꯔꯗꯤ ꯑꯗꯨꯝ ꯆꯄꯦꯠ ꯆꯄꯦꯠ ꯌꯥꯝ ꯂꯩꯕꯅꯤ
ꯅꯪ ꯆꯥꯛ ꯆꯥꯗ꯭ꯔꯤꯕꯣ ꯍꯧꯖꯤꯛꯐꯥꯎ
ꯇꯗꯤ ꯑꯩ
ꯑꯁ ꯑꯩꯈꯣꯏꯗꯤ ꯆꯥꯕ ꯂꯣꯏꯔꯦ ꯆꯥꯕ ꯂꯣꯏꯔꯒ ꯑꯁ ꯃꯄꯥꯟꯗ ꯐꯝꯃꯒ ꯂꯩꯔꯤꯅꯤ
ꯄ ꯍꯖꯥꯡ ꯇꯔꯦ
ꯉꯁꯤꯔꯣꯜ ꯊꯔꯣꯏ ꯑꯃꯦꯠꯄ ꯑꯃꯅꯦ ꯑꯗꯨꯒ ꯆꯝꯐꯨꯠ ꯑꯃꯅꯦ
ꯑꯁ ꯑꯩꯁꯨ ꯊꯔꯣꯏ ꯆꯥꯅꯤꯡꯉꯤꯅꯦ
ꯈꯨꯠꯅ ꯅꯣꯏ ꯅꯣꯏꯔꯣꯝꯗ ꯊꯕꯛ ꯌꯥꯝ ꯂꯩ ꯍꯥꯏꯕ ꯅꯠꯇ꯭ꯔꯣ ꯅꯍꯥꯟ ꯏꯟꯎ ꯅꯨꯄꯥ ꯈꯣꯏ ꯂꯧ ꯈꯣꯏꯕ ꯆꯠꯄ ꯃꯇꯝꯗ ꯅꯣꯏ ꯈꯨꯟꯔꯣꯝꯗ ꯊꯔꯣꯏ ꯌꯥꯝꯃꯤ ꯍꯥꯏ ꯆꯥꯎꯁꯨ ꯆꯥꯎꯋꯤ ꯍꯥꯏ ꯅꯣꯏ ꯑꯗꯣ
ꯑ ꯂꯩꯗꯤ ꯂꯩꯏꯅꯦ ꯎꯝ ꯃꯣꯏꯗꯣ ꯑꯩ ꯑꯩ ꯑꯩꯅ ꯂꯩꯔꯗꯤ ꯑꯩꯁꯨ ꯂꯥꯛꯀꯅꯤ ꯍꯛ-ꯂꯥꯛꯀꯦ ꯍꯥꯏꯔ ꯂꯥꯛꯑꯣ ꯂꯥꯛꯑꯣ ꯍꯥꯏꯔꯒ ꯂꯥꯛꯄ ꯀꯥꯟꯗꯀꯣ ꯅꯣꯏ ꯎꯝ ꯃ ꯀꯔꯤꯔꯥ ꯅꯩ ꯑ ꯃꯥꯗꯣ ꯄꯂ꯭ꯥꯁꯇꯤꯛ ꯑꯃꯥ ꯂꯩꯗꯤ ꯂꯩꯈ꯭ꯔꯦꯅꯦ ꯑꯗꯨꯒꯤ ꯑꯩꯒꯤꯗꯤ ꯂꯩꯇ꯭ꯔꯦ ꯂꯩꯗꯤ ꯂꯩꯌꯦꯕ ꯆꯥꯕꯁꯨ ꯍꯥꯎꯋꯦꯅꯦ ꯑꯩꯈꯣꯏ ꯈꯨꯟꯒꯤꯗꯣ
ꯑꯧ ꯅꯣꯏ ꯈꯣꯡꯗ ꯆꯥꯎꯕꯒꯤꯅꯦ ꯑꯩꯈꯣꯏꯔꯣꯝꯗꯤꯀꯣ ꯃꯤ ꯈꯨꯟꯕꯗꯣ ꯌꯥꯝꯃꯟꯕꯒꯤ ꯑꯁ ꯄꯤꯛꯇ꯭ꯔꯨꯛ ꯄꯤꯛꯑꯁꯨ ꯈꯣꯠ ꯗꯨꯝ ꯈꯨꯟ ꯈꯨꯟꯗꯨꯒꯤꯀꯣ ꯑꯦ ꯂꯩꯇꯦ ꯑꯩꯈꯣꯏ ꯈꯨꯟꯗꯤ ꯃꯤꯁꯨ ꯌꯥꯝꯃꯦꯅꯀꯣ ꯑꯃ ꯅꯠꯇ꯭ꯔꯒ ꯑꯃ ꯑꯗꯨꯝ ꯈꯨꯟꯗ ꯈꯨꯟꯕ ꯆꯠꯄꯒꯤ
ꯑꯝ
ꯅꯣꯏꯔꯣꯝꯗꯤ ꯃꯤ ꯈꯔ ꯌꯥꯝꯕꯒꯤ ꯈꯔ ꯐꯔꯔꯕꯅꯤ ꯑꯁ ꯑꯩꯈꯣꯏꯔꯣꯝꯗꯤ ꯌꯥꯗꯦ ꯃꯤ ꯌꯥꯝꯅꯤꯅ ꯑꯗꯨꯝ ꯈꯨꯜꯂꯦ ꯃꯤ
ꯑꯩꯈꯣꯏ ꯉꯁꯤꯁꯦ ꯑꯩ ꯏꯆꯥ ꯅꯨꯨꯄꯤꯗꯣ ꯌꯥꯝ ꯗꯤꯁꯇꯥꯔꯕ ꯑꯣꯏꯣꯏꯅꯤ ꯌꯥꯔꯒꯅ ꯑꯗꯨꯒꯤꯀꯣ ꯋꯥꯁꯦ ꯑꯗꯨꯒ ꯇꯧꯔꯤꯅꯦ ꯆꯤꯡꯕꯤꯕ ꯑꯩꯒ ꯀꯛ ꯀꯛ ꯇꯥꯎꯅꯤꯡꯉꯦꯅꯦ ꯃꯉꯣꯟꯗ ꯌꯥꯝ ꯁꯥꯎꯅꯤꯡꯕꯒꯤ ꯑꯩꯅ ꯋꯥ ꯍꯥꯏꯕ ꯀꯥꯟꯗꯀꯣ ꯃꯥꯁꯨꯀꯣ ꯎꯝ ꯍꯧꯖꯤꯛꯀꯥꯟꯗꯤ ꯃꯥꯁꯨ ꯈꯪꯒ꯭ꯔꯦꯅꯦ ꯑꯩ ꯋꯥ ꯑꯗꯨꯝ ꯍꯥꯏꯕꯗꯨ ꯃꯥꯗꯤ ꯈꯪꯕꯒꯤ ꯗꯤꯁꯇꯥꯔꯕ ꯑꯣꯏꯅ ꯇꯧꯕꯗꯣ ꯇꯧꯅꯤꯡꯕ ꯃꯥꯖꯤ ꯎꯝ ꯑꯩꯅꯔꯥ ꯀꯩꯗꯧꯔꯤꯅꯣ ꯀꯩꯗꯧꯔꯤꯅꯣ ꯑꯗꯨꯝ ꯍꯥꯏꯕꯗꯣ ꯃꯥꯗꯣ ꯃꯥꯁꯨ ꯀꯩꯗꯧꯔꯤꯅꯣ ꯀꯩꯗꯧꯅꯣ ꯑꯗꯨꯝ ꯍꯥꯏ
ꯃꯅꯦ ꯂꯩꯇꯕ꯭ꯔꯣ ꯃꯅꯦꯗꯤ ꯀꯥꯏ ꯆꯠꯈ꯭ꯔꯒꯦ
ꯑ ꯃꯅꯦꯁꯨꯀꯣ ꯀꯤꯆꯟꯗ ꯊꯕꯛ ꯂꯣꯏꯗ꯭ꯔꯤꯕ ꯂꯣꯏꯗ꯭ꯔꯤ ꯕꯒꯤ ꯗꯨꯝ ꯇꯧꯋꯦꯅꯦ
ꯃꯥꯁꯨ ꯑꯃꯨꯛ ꯐꯣꯟ ꯇꯧꯔꯛꯇ꯭ꯔꯦꯅꯦ ꯐꯣꯟ ꯇꯧꯔꯛꯀꯦ ꯍꯥꯏꯔꯒ ꯃꯥꯗꯣ
ꯑꯩ ꯌꯥꯝ ꯕꯤꯖꯤ ꯑꯣꯏꯕꯒꯤꯀꯣ ꯑꯣꯏꯕꯅꯦ ꯑꯩꯗꯤ ꯉꯥ ꯆꯤꯗꯤ ꯔꯪ ꯇꯩꯕꯗꯣ ꯗꯨꯒꯤ ꯑꯁ ꯀꯣꯛ ꯇꯣ ꯌꯥꯝ ꯁꯥꯏꯌꯦ ꯃꯅꯝꯗꯣ ꯅꯝꯊꯤꯕꯒꯤ
ꯑꯗ ꯅꯨꯡꯊꯤꯟꯗ ꯀꯅꯥ ꯆꯥꯛ ꯏꯟꯖꯥꯡ ꯊꯣꯡꯉꯤꯔꯣ ꯅꯪ ꯊꯣꯡꯉꯤꯔꯣ ꯀꯅꯥ ꯊꯣꯡꯉꯤꯔꯣ
ꯑꯦ ꯑꯩ ꯏꯅꯥꯎ ꯅꯨꯄꯥꯗꯨ ꯂꯨꯍꯣꯡꯂꯦ ꯃꯣꯏꯅ ꯑꯩ ꯑꯩꯗꯤ ꯑꯣꯛꯁꯥꯗꯣ ꯆꯥꯅꯤꯡꯗꯕꯒꯤ ꯍꯋꯥꯏꯖꯥꯔꯗꯣ
ꯑꯗꯨ ꯅꯪ ꯀꯩ ꯆꯥꯗꯣꯏꯔꯣ ꯑꯗꯨꯗꯤ ꯅꯪ ꯑꯣꯛꯁꯥ ꯆꯥꯗ꯭ꯔꯗꯤ
ꯑꯃꯥ ꯑꯅꯤꯗꯤ ꯆꯥꯒꯅꯤꯌꯦ ꯌꯥꯝꯗꯤ ꯆꯥꯅꯤꯡꯅ ꯀꯔꯤꯅꯣ ꯃꯅꯨꯡꯒꯤ ꯊꯥꯗ ꯂꯩꯕꯒꯤꯀꯣ ꯃꯔꯤ-ꯃꯅꯝꯗꯣ ꯑꯩꯗꯤ
ꯑꯥ ꯅꯪ ꯅꯨꯄꯥꯗꯤ ꯀꯥꯏ ꯆꯠꯈ꯭ꯔꯦ ꯑꯃꯨꯛꯀ ꯊꯕꯛ ꯆꯠꯄꯗꯣ ꯍꯜꯂꯛꯈ꯭ꯔꯕꯣ ꯑꯃꯨꯛꯀ
ꯑꯩ ꯔꯥ
ꯅꯣꯏ -ꯅꯪ -ꯅꯣꯏꯒꯤ ꯅꯨꯄꯥ
ꯑꯣ ꯍꯧꯖꯤꯛꯇꯤ ꯇꯨꯝꯃꯦꯅꯦ ꯃꯥꯗꯣ ꯃꯌꯥꯝ ꯋꯥꯕꯒꯤ
ꯑꯣ ꯊꯕꯛ ꯆꯠꯄꯒꯤ ꯌꯥꯝ ꯋꯥꯔꯝꯅꯤ ꯑꯗꯨꯗꯤ ꯑꯁ
ꯎꯝ ꯃꯅꯥꯎꯅꯨꯄꯥ ꯑꯃꯒꯤ ꯉꯁꯤ ꯁꯟꯇ꯭ꯔꯤ ꯂꯩꯕꯗꯣ ꯃꯥ ꯆꯠꯈ꯭ꯔꯦ ꯃꯥ ꯋꯥꯔꯝꯕꯒꯤ ꯆꯪꯅꯤꯡꯗ꯭ꯔꯔꯤ ꯍꯥꯏꯕꯗꯨ ꯏꯟꯅꯟꯅ ꯀꯥꯃꯤꯁꯤ ꯆꯄꯦ
ꯃꯣꯏ ꯃꯅꯥꯎꯅ ꯄꯥꯛ ꯌꯥꯔ
ꯑꯅꯦ ꯑ ꯑꯗꯤ ꯑ ꯑꯗ ꯎꯝ ꯂꯩꯔꯥꯎ ꯃꯊꯛꯇ ꯂꯩꯕ ꯅꯨꯄꯤꯒꯤ ꯁ꯭ꯀꯨꯜꯗꯣ ꯃꯔꯥꯟꯗ
ꯍꯥ
ꯅꯪꯗꯤ ꯌꯨꯝꯗ ꯂꯩꯕꯒꯤ ꯅꯨꯡꯉꯥꯏꯀꯣ ꯊꯕꯛꯁꯨ ꯇꯧꯗꯦ ꯑꯗꯨꯒꯤ
ꯑꯁ ꯅꯨꯡꯉꯥꯏꯌꯦ ꯅꯨꯡꯉꯥꯏꯔꯁꯨ ꯑꯁ ꯌꯨꯝꯗ ꯂꯩꯕꯅ ꯍꯦꯟꯅꯗꯤ ꯅꯨꯡꯉꯥꯏ ꯑ ꯁꯨꯅꯤꯡꯕ ꯃꯇꯝꯗꯁꯨ ꯇꯟꯕ ꯃꯇꯝꯗ ꯇꯧꯔꯁꯨꯨ ꯀꯥꯏꯗꯦ ꯂꯩꯁꯥꯕꯤ ꯈꯣꯏꯗꯤ
ꯎꯝ ꯎꯝ
ꯎꯄꯥꯏ ꯂꯩꯇꯦ ꯁꯨꯗ꯭ꯔꯁꯨ ꯌꯥꯗꯕꯅꯤꯅ ꯑꯗꯨꯝ ꯅꯤꯇꯤꯒꯤ ꯑꯗꯨꯝ ꯇꯧꯋꯦ ꯍꯌꯦꯡꯗꯤ ꯀꯅꯥꯒ ꯂꯧ ꯆ-ꯑꯧ
ꯑꯀꯡꯕꯤꯗꯣ ꯃꯥꯅ ꯑꯩꯈꯣꯏꯒꯤ ꯀꯤꯍꯣꯝꯗ ꯆꯥꯅꯤꯡꯉꯦ ꯍꯥꯏꯔ ꯑꯩꯗꯤ ꯑꯩ ꯄꯨꯔꯛ-ꯄꯨꯔ ꯄꯗꯤ ꯌꯥꯝ ꯋꯥꯏꯌꯦ ꯍꯥꯏ - ꯍꯥꯏꯕꯒꯤ ꯃꯥ ꯁ ꯁ ꯍꯥꯏ ꯑꯦ ꯂꯕꯤ ꯌ ꯁꯥ ꯑꯃ ꯀꯩ ꯆꯥꯅꯤꯡꯗꯕ ꯃꯥꯁꯨ ꯆꯥꯗꯤ ꯆꯥꯅꯤꯡꯕ ꯕꯔꯥꯅꯤ ꯃꯥ ꯑꯗꯨ
ꯅꯣꯏ ꯈꯨꯟꯐꯥꯎ ꯄꯨꯔꯛꯈ꯭ꯔꯣ ꯃꯥꯅ ꯃꯥꯅ ꯅꯣꯏ ꯈꯨꯟꯐꯥꯎ ꯂꯣꯅꯤꯡꯒ ꯂꯒ ꯍꯥꯏꯒꯗ ꯋꯥ ꯅꯣꯏ ꯈꯨꯟꯔꯣꯝꯗꯤ ꯂꯧꯒ ꯂꯤꯡꯕ ꯂꯣꯏꯅꯔꯕꯣ ꯃꯤ ꯃꯌꯥꯝ
ꯑꯦ ꯑꯩꯈꯣꯏ ꯑꯩꯈꯣꯏꯒꯤ ꯈꯨꯜꯗꯗꯤꯀꯣ ꯃꯤꯁꯤꯡꯗꯣ ꯀꯝꯄꯦꯟ ꯌꯥꯝ ꯇꯧꯋꯤꯅꯦ ꯑ ꯎ ꯑꯃ ꯑꯅꯤꯒꯤ ꯌꯨꯝꯗꯤ ꯂꯣꯢꯈ꯭ꯔꯥ ꯂꯧꯗꯣ
ꯎ ꯅꯣꯏꯒꯁꯨ ꯍꯌꯦꯡ ꯐꯣꯠꯄ ꯆꯠꯇꯣꯏꯅꯦꯕ ꯑꯗꯣ ꯄꯥꯝꯐꯦꯟꯒꯤꯗꯣ
ꯑꯩꯈꯣꯏꯁꯦ ꯑꯩꯈꯣꯏ ꯏꯆꯦꯁꯤꯡꯗꯣ ꯑꯥꯗꯁꯨ ꯆꯠꯇ꯭ꯔꯤꯉꯩꯗꯀꯣ ꯂꯣꯏꯅꯃꯛ ꯂꯣꯏꯁꯤꯟꯒꯅꯤ ꯊꯕꯛꯇꯗꯣ
ꯑꯣ ꯃꯤ ꯀ ꯀꯌꯥ ꯆꯠꯇꯣꯏꯅꯣ ꯃꯉꯥ ꯇꯔꯨꯛ ꯆꯠꯇꯣꯏꯔꯥ
ꯑ ꯑꯗꯨꯝ ꯆꯠꯒꯅꯤ ꯑꯩꯈꯣꯏ ꯐꯦꯃꯤꯂꯤ ꯂꯣꯏꯅ ꯆꯠꯀꯗꯕꯅꯦ
ꯑꯣ ꯅꯪ ꯅꯆꯥꯅꯨꯄꯤꯁꯨ ꯆꯠꯇꯣꯏꯔꯣ ꯑꯉꯥꯡꯁꯨ
ꯃꯥꯗꯤ ꯏ꯭ꯁꯀꯨꯜ ꯀꯒꯅ
ꯑꯗꯨ ꯀꯅꯥ ꯂꯩꯅꯤꯡꯉꯥꯏꯗꯨꯗꯤ ꯀꯅꯥ ꯂꯩꯍꯧꯅꯤꯉꯥꯏꯗꯨꯗꯤ ꯃꯥꯗꯤ ꯃꯥ ꯆꯂꯗ
ꯈꯅ ꯂꯚꯨꯡꯀ ꯂꯩꯒꯅꯤ
ꯑꯣ ꯍꯌꯦꯡ ꯅꯪꯗ ꯑꯣ
ꯎꯝ ꯃꯥꯒꯤ ꯈꯨꯠꯇꯣ ꯅꯥꯕꯒꯤ ꯋꯧ ꯑꯗꯃꯤ ꯀꯧꯅꯦ
ꯑꯗ ꯍꯣꯔꯦꯟ ꯇꯔꯣ ꯀ ꯑꯗꯨꯗꯤ
ꯇꯥꯕ꯭ꯔ
ꯑꯥꯎ
ꯀꯩꯁꯨ ꯇꯧꯕ ꯌꯥꯗꯦꯅꯤ ꯑꯩꯈꯣꯏꯒꯤ ꯌꯨꯝꯗꯣ ꯌꯥꯝꯅ ꯋꯥꯗꯣ ꯇꯞ ꯇꯞ ꯉꯥꯡꯗꯕ
ꯑꯗꯨꯗꯤ ꯍꯣꯔꯦꯟ ꯇꯧꯔꯛꯄ ꯑꯗꯨꯗꯤ
ꯂꯀꯣ ꯑꯗꯨꯝ ꯄꯥꯏꯣ
ꯥꯏꯍꯕ
ꯇꯝ ꯄꯥꯏꯣ
ꯅꯒꯤ ꯃꯨꯁꯦ ꯃꯤ ꯌꯥꯝ ꯃꯥ ꯂꯩꯦꯀꯣ
ꯇꯥꯕ꯭ꯔꯣ